ꯑꯧ
ꯇꯥꯏꯌꯦ ꯑꯃꯨꯔꯛ ꯆꯪꯂꯛꯑꯣ꯫
ꯆꯪꯈ꯭ꯔꯦ꯫
ꯑꯣ ꯑꯩꯅꯦ ꯆꯪꯗꯔꯤꯁꯦ ꯗꯨꯗꯤ
ꯑꯩꯅ ꯉꯥꯏꯕꯅꯦ ꯑꯃ ꯑꯃꯗꯨꯗꯤ ꯆꯪꯂꯛ ꯆꯪꯂꯛꯑꯣꯏꯗ꯭ꯔꯣ ꯃꯥꯗꯨꯕ‌ꯣ?
ꯈꯪꯗꯦ ꯆꯪꯂꯛꯇꯧ ꯃꯥꯟꯗꯦ ꯐꯥꯎꯅꯗꯦ꯫ ꯏꯕꯥꯅꯤ ꯑꯣꯏꯅ ꯇꯧꯔꯁꯦ ꯐꯖꯅꯥꯏ꯫ ꯌꯥꯟ ꯇꯥꯅ ꯀꯣ꯫
ꯇꯧꯔꯥꯁ‌ꯦ
ꯑꯦꯁ ꯍꯧꯖꯤꯛꯗ ꯌꯥꯝ ꯍꯩꯕ ꯁꯥꯔꯒ ꯎꯝ ꯀꯩꯅꯣꯝ ꯑꯥ꯫
ꯑ ꯍꯩ꯫
ꯀꯩꯅꯣꯝ ꯑꯣꯏꯁꯦ ꯍꯥꯏꯔꯒ ꯊꯥꯔꯛꯏꯅꯦ ꯑꯃꯨꯛ꯫
ꯑꯩꯗꯤ ꯑꯗꯨꯝ ꯊꯧꯁꯥꯗꯕꯅꯦ ꯑꯗꯨꯒꯨꯝꯕꯗꯨ꯫
ꯑꯣ꯫
ꯏꯄꯪ ꯄꯪ ꯂꯩꯖ ꯌꯥꯝ ꯍꯩꯄꯥꯁꯥꯕꯒꯩꯗꯣ꯫
ꯍꯣꯏ꯫
ꯈꯔ ꯍꯩꯕꯣꯏ ꯑꯣꯏꯔꯗꯤ ꯑꯁ ꯑꯗꯨꯅꯦ꯫
ꯑꯩꯗꯤ ꯈꯠꯅꯒꯦ ꯇꯧꯕꯅꯦ ꯑꯗꯨꯒꯤ ꯀꯩꯅꯣ ꯑꯥ ꯃꯣꯢ ꯔꯣꯜ ꯂꯣꯏꯔꯛꯄꯗꯣ ꯃꯣꯏ ꯅꯣꯛꯅꯤꯡꯕ ꯃꯥꯜꯂꯦ ꯑꯗꯨꯒꯤ꯫ ꯑꯩ ꯅꯣꯛꯄ ꯍꯧꯔꯦ ꯫
ꯍꯥꯥ ꯍꯥ ꯍꯥ ꯃꯌꯥꯜ ꯈꯣꯏꯗꯤꯀꯣ꯫
ꯎꯝ ꯎꯝ꯫
ꯀꯥꯃꯟ ꯂꯣꯟꯗꯣ ꯉꯥꯡꯕ ꯌꯥꯗꯕꯒꯤ ꯈꯣꯏꯗꯣ꯫
ꯑꯥ
ꯑꯃꯗꯨ ꯂꯥ ꯉꯥꯡꯕ ꯌꯥꯗꯕꯒꯤ ꯊꯧ ꯁꯥꯗꯕ꯫
ꯍꯣꯏꯗ ꯀꯥꯏꯗ ꯀꯨꯝꯗꯣꯏ ꯖꯥꯠꯂ ꯍꯧꯖꯤꯛꯁꯦ ꯑꯁ ꯑꯩ ꯃꯣꯏꯒ ꯀꯨꯝꯈ꯭ꯔꯦ꯫
ꯑꯍ ꯀꯩꯁꯨ ꯀꯥꯏꯗꯦ ꯑꯩꯁꯨ ꯂꯥꯛꯀꯦ ꯑꯩꯁꯨ ꯂꯥꯛꯀꯦ ꯑꯁꯤꯗ ꯆꯠꯁꯤꯂꯥꯎ ꯁꯤꯗ ꯀꯨꯝꯃꯣ ꯑꯁꯤꯗ ꯊꯥꯕꯖꯦ ꯁꯤꯁꯤꯗ ꯑꯥ ꯑꯩ ꯊꯥꯕ ꯎꯝ ꯄꯩꯁꯥ ꯃꯌꯦꯛꯁꯤꯡꯖꯦ ꯑꯁ ꯑꯁꯤꯗ ꯊꯥꯕꯖꯦ ꯀꯩ ꯀꯥꯎꯕ꯭ꯔꯥ ꯃꯤ ꯌꯥꯝ ꯂꯥꯛꯏꯅꯦꯍꯦ
ꯑꯗꯨꯒꯤ ꯑꯩꯗꯣ ꯇꯨꯝꯗꯕ ꯑꯗꯨꯒꯤ
ꯑꯁ ꯑꯩꯗꯤ ꯉꯟꯇꯥ ꯁꯤꯒꯗꯧ ꯃꯥꯜ ꯉꯟꯇꯥ ꯁꯤꯗꯧ ꯃꯥꯜꯂꯦ
ꯑꯩꯗꯤ ꯑꯗꯨꯗꯤꯅꯦ ꯑꯥ ꯀꯩꯅꯣꯝ ꯃꯣꯏ ꯃꯇꯦꯡ ꯃꯣꯏꯒ ꯆꯠꯃꯤꯟꯅꯗ꯭ꯔꯤ ꯍꯥꯏꯒ ꯑꯩꯗꯣ ꯑꯃꯨꯛ ꯀꯩꯅꯣꯝ ꯇꯧꯔꯒ ꯆꯤꯡꯗ ꯆꯣꯡꯉꯒ ꯂꯩꯌꯦ ꯍꯧꯖꯤꯛ ꯐꯖꯅ ꯑꯣ ꯍꯧꯔꯦ ꯍꯧꯔꯦ ꯍꯥꯠꯂꯣ ꯍꯥꯠꯂꯣ
ꯑꯩꯁꯨ ꯁꯤꯒꯗꯣꯔꯦꯅꯦ
ꯏꯁ
ꯈꯤꯠꯇ ꯉꯥꯏꯔꯦ ꯏꯗꯣ ꯑꯈꯣꯏꯒꯤ- ꯑꯈꯣꯏꯒꯤ ꯐ꯭ꯔꯦꯟꯁꯤꯡꯖꯦ ꯀꯗꯥꯏ ꯆꯠꯈ꯭ꯔꯕ꯭ꯔꯥ? ꯑꯣꯁ
ꯑꯁ ꯀꯥꯏꯗꯅꯣ ꯀꯥꯞꯄꯒ ꯂꯩꯌꯦ ꯅꯉꯣꯟꯗꯔꯥ
ꯑꯩꯉꯣꯟꯗꯅꯦ ꯍꯣꯢ
ꯎꯏꯁ ꯑꯃ ꯐꯪꯉꯤꯍꯦ
ꯑꯦ ꯃꯊꯨꯟ ꯇꯥꯕꯒꯤꯗꯨꯔꯣ? ꯃꯊꯛꯇ ꯃꯊꯛꯇ ꯂꯩꯕ ꯈꯣꯢꯗꯣ
ꯑꯃꯗꯨꯒ ꯑꯥ ꯀꯩꯅꯣꯝ ꯅꯣꯛ ꯆꯥꯈ꯭ꯔꯕꯅꯦ ꯑꯗꯨꯗ ꯑꯁ ꯑꯩ ꯍꯦ ꯑꯩ ꯅꯣꯛ ꯆꯥꯔꯦ
ꯂꯥꯛꯀꯦ ꯂꯥꯛꯀꯦ
ꯍꯣ ꯍꯣꯏ
ꯑꯩ ꯂꯥꯛꯄ ꯌꯥꯒꯤꯗ꯭ꯔꯣ ꯌꯥꯅꯤ ꯌꯥꯅꯤ ꯌꯥꯅꯤ ꯂꯥꯛꯀꯦ ꯂꯥꯛꯀꯦ ꯃꯣꯏꯗꯣ ꯅꯅꯥꯛꯇ ꯃꯤ ꯂꯩꯕ꯭ꯔꯥ?
ꯂꯩꯇꯦ
ꯑꯩ ꯂꯥꯛꯀꯦ
ꯑꯥ ꯁꯤ ꯅꯨꯄꯥꯅ ꯀꯟꯕꯤꯈ꯭ꯔꯦ ꯎꯝ ꯃꯔꯤꯗ ꯆꯐꯨ
ꯅꯪ ꯅꯉꯣꯟꯗ ꯏ ꯌꯥꯎꯕ꯭ꯔꯥ?
ꯑꯥ
ꯏꯛ ꯏ ꯏꯒꯨꯝꯕ ꯌꯥꯎꯕ꯭ꯔꯥ
ꯑꯥ ꯌꯥꯎꯋꯤ ꯌꯥꯎꯋꯤ ꯅꯪꯒꯤ ꯑꯥ ꯇ꯭ꯔꯣꯄꯤꯡ ꯂꯩꯕ꯭ꯔꯣ ꯇ꯭ꯔꯣꯄꯤꯡ
ꯇ꯭ꯔꯣꯄꯤꯡꯒꯨꯝꯕ ꯑꯣꯠꯁ ꯑꯃ ꯂꯧꯔꯁꯤ ꯅꯠꯇ꯭ꯔꯥꯒ ꯁꯤ ꯂꯧꯔꯣ ꯑꯁꯤ ꯁꯥꯡꯕꯖꯤ ꯂꯧꯔꯣ ꯑꯩ ꯃꯆꯥꯁꯤ ꯄꯤꯔꯣ ꯀꯗꯥꯏꯗꯥ
ꯑꯩ ꯉꯁꯥꯏꯗ ꯀꯩꯔꯣꯝ ꯁꯤ ꯀꯥ ꯑꯆꯧꯕꯗ ꯂꯩꯈ꯭ꯔꯦꯕꯀꯣ ꯍꯣ ꯁꯤꯗ ꯂꯩ
ꯈꯔ ꯑꯥꯗ ꯂꯩ ꯑꯥꯗ ꯂꯩ ꯇꯨ
ꯎꯝ ꯑꯁꯤꯁꯨ ꯑꯁꯤꯁꯨ ꯂꯩꯕꯅꯦ
ꯅꯣꯛ ꯇꯧꯈ꯭ꯔꯦ ꯑꯗꯨꯁꯨ ꯑꯁꯣꯝ ꯂꯥꯎ ꯁꯣꯝ ꯂꯥꯎ ꯁꯣꯝ ꯂꯥꯎ
ꯑꯥ ꯁꯤꯈ꯭ꯔꯦ ꯁꯤꯈ꯭ꯔꯦ ꯑꯁ ꯏ ꯏ ꯐꯥꯖꯟ ꯐꯖꯅꯥ
ꯎꯝ ꯁꯤꯗꯥꯁꯨ ꯃꯤ ꯃꯥ ꯂꯩ
ꯅꯣꯝ ꯇꯧꯔꯤꯉꯩꯗ ꯑꯃꯨꯛ
ꯑꯣꯉꯛ ꯄꯥꯝꯕꯔꯥ ꯏ ꯄꯥꯝꯕꯔꯥ
ꯍꯣꯏ
ꯑꯥ ꯑꯗꯨꯗ ꯊꯝꯒꯦꯀꯣ
ꯌꯥꯅꯤ ꯑꯩꯅ
ꯑꯁꯤꯗ ꯃꯣꯏꯗꯣ ꯑꯁꯤꯗ ꯂꯩꯒꯣ
ꯑꯣ ꯅꯪ ꯑꯥꯅ ꯅꯨꯞ ꯑꯁꯤ ꯅꯨꯄꯥ ꯑꯃꯗꯣ ꯍꯥꯏꯈ꯭ꯔꯥꯕ ꯑꯣ ꯁꯤꯔꯦꯀꯣ ꯑꯁ ꯌꯥꯝ ꯅꯩꯕ ꯂꯩꯌꯦꯀꯣ ꯃꯤ
ꯑꯣꯏꯠꯁ ꯃꯣꯏꯗꯣ ꯀꯩꯅꯣꯝꯃꯥ ꯂꯩꯔꯗꯤ ꯍꯨꯠꯄ ꯌꯥꯕ ꯅꯥꯏꯁ ꯐꯖꯩ ꯐꯖꯩ ꯇꯪ ꯐꯖꯕ꯭ꯔꯥ ꯑꯦꯒꯥꯗꯣ ꯑꯩꯗꯤ ꯄꯥꯈꯠꯂꯒ ꯆꯦꯟ ꯆꯦꯟꯒꯦ ꯇꯧꯔꯒ
ꯏꯁ ꯑꯩꯗꯤ ꯌꯥꯝ ꯍꯩꯕ ꯁꯥꯔꯒ ꯃꯅꯨꯡꯗ ꯆꯤꯡꯁꯤꯜꯂꯛꯏꯅꯦ ꯅꯣꯏ ꯅꯣꯏ ꯂꯩ ꯍꯥꯏꯕꯁꯦ
ꯌꯥꯕꯅꯦ ꯈꯣꯏ ꯇꯤꯝ ꯖꯦ ꯅꯩꯔꯦ
ꯎꯝ ꯅꯪ ꯀꯩꯅꯣꯝꯗꯣ ꯄꯥꯝꯕ꯭ꯔꯥ ꯇꯨꯔꯕꯤꯟ ꯑꯆꯧꯕ ꯄꯥꯝꯕ꯭ꯔꯥ
ꯑꯆꯧꯕꯗꯤ ꯄꯥꯏꯌꯦ ꯑꯩ ꯑꯦ ꯑꯩ ꯕꯦꯛꯇꯥ ꯂꯩꯔꯝꯗ꯭ꯔꯦ
ꯑꯩꯉꯣꯟꯗ ꯂꯩꯌꯦꯕꯀꯣ ꯑꯆꯧꯕꯗꯣ ꯄꯤꯒꯦ ꯑꯩꯗ ꯀꯅꯥꯗꯦꯕ ꯑꯁꯤꯁꯦ ꯌꯥꯝꯅ ꯑꯆꯥꯡꯕꯒꯩ ꯇꯧꯕꯒꯤ ꯑꯃ ꯂꯧꯒꯦ ꯁꯤꯖꯟ ꯍꯨꯠ ꯄꯥꯏ ꯆꯠꯈ꯭ꯔꯦ ꯑꯩ ꯂꯪꯊꯣꯛꯈ꯭ꯔꯥꯕꯅꯦ ꯑꯃꯗꯣ ꯎꯝ
ꯑꯈꯣꯏ ꯁꯤ ꯇ꯭ꯔꯣꯕꯤꯟꯖꯥꯎꯕꯗꯣ ꯉꯁꯥꯏ ꯖꯣꯕ ꯄꯥꯏꯔꯝꯕꯅꯤ ꯑꯗꯨ ꯂꯩꯔꯝꯗꯕ ꯋꯥꯅꯤ
ꯑꯣ
ꯑꯩ ꯕꯦꯛꯇꯥ ꯍꯥꯞꯄ꯭ꯔꯥ ꯍꯥꯏꯔꯒ
ꯑꯁ ꯍꯧꯖꯤꯛ ꯊꯛꯅꯤꯡꯉꯥꯏ ꯂꯩꯔꯤꯅꯦ ꯑꯩꯗꯤ ꯊꯛꯅꯤꯡꯉꯥꯏ ꯑꯁꯤꯗ ꯂꯩꯇꯦ ꯈꯜꯂꯤꯅꯦ
ꯑ ꯍꯣ
ꯃꯣꯏ ꯂꯩ ꯁꯤꯗ ꯃꯤ ꯂꯩꯇ꯭ꯔꯕ ꯃꯥꯟꯈꯔ꯭ꯦꯀꯣ
ꯎꯝ ꯊꯣꯛꯈ꯭ꯔꯁꯤꯔ ꯁꯤ ꯊꯣꯛꯂꯒꯀꯣ ꯑꯥꯗ ꯑ ꯃꯥꯂꯩꯕꯅꯦ꯫ ꯃꯈꯨꯟ ꯃꯈꯨꯟ ꯑꯥꯗ ꯃꯈꯨꯟ ꯑꯍꯨꯝ ꯃꯔꯤ ꯃꯔꯤ ꯂꯩꯕꯅꯦꯕꯀꯣ ꯑꯗꯨꯝ ꯐꯝꯗꯁꯤꯔꯥ
ꯍꯣꯏ ꯍꯣꯏ ꯆꯠꯄ ꯌꯥꯏ
ꯃꯩꯈꯨ ꯂꯧꯒꯦ ꯃꯩꯈꯨ
ꯎꯝ
ꯍꯥꯏꯠ ꯁꯣꯛꯄ ꯌꯥꯖꯤꯅꯤ
ꯁꯗꯥ ꯑꯩ ꯆꯪꯗꯔꯕꯅꯤꯅꯦ ꯈꯟꯂꯒ ꯆꯟꯒꯤ ꯁꯥꯏꯗ
ꯏꯁ ꯃꯌꯥꯝ ꯇꯥꯕꯒꯤ
ꯆꯠꯈꯔꯁꯦ ꯀꯥꯅꯗ꯭ꯔꯦ ꯃꯤ ꯍꯥꯥꯞꯄ ꯆꯠꯈꯔꯁꯦ꯫
ꯆꯟꯂꯦ ꯆꯟꯂꯦ
ꯅꯪ ꯆꯤꯌꯥ ꯍꯛꯈ꯭ꯔꯦ?
ꯑꯩ ꯃꯔꯤ ꯍꯠꯈ꯭ꯔꯦ꯫
ꯑꯣ ꯅꯩꯀꯣ ꯑꯩꯗꯤ ꯑꯅꯤ ꯇꯪꯅꯦ ꯑꯗꯨ ꯑꯣꯏꯔꯁꯨ ꯕ ꯂꯥꯏꯕꯛ ꯐꯥꯗꯅ ꯐꯪꯉꯤꯅꯤ꯫
ꯑꯦ ꯍ ꯑꯩꯈꯣꯏꯒꯤ ꯑꯅꯤꯗꯨꯗꯤ ꯀꯌꯥ ꯍꯥꯠꯄꯖꯥꯠꯂ
ꯎꯝ ꯃꯣꯏ
ꯑꯩꯗꯣ ꯃꯔꯨ ꯑꯃꯃꯝ ꯀꯥꯞꯄꯗꯣ ꯑꯗꯨꯗ ꯊꯤꯕ ꯐꯪꯗ꯭ꯔꯥꯕ
ꯑꯗꯨꯗ ꯀꯞꯄ ꯉꯝꯗꯤꯌ‌ꯦ ꯌꯨꯝ ꯃꯅꯥꯛꯇ
ꯎꯝ ꯎꯝ ꯑꯩꯅ ꯄꯥꯏꯕꯁ‌ꯦ ꯃꯔꯨ ꯑꯃꯃꯝ ꯀꯥꯞꯄꯗ, ꫭꯄꯥꯏꯗ꯭ꯔꯦ ꯑꯃꯨꯛꯐꯥꯎꯁꯨ
ꯑꯩꯁꯨ ꯑꯩꯁꯨ ꯃꯔꯨꯞ ꯑꯃꯃꯝ ꯄꯥꯏꯕ ꯑꯃꯇꯪ ꯀꯥꯞꯄꯗ ꯄꯥꯏꯗꯦ
ꯑ ꯑꯗꯨ ꯄꯥꯏꯗꯦ
ꯍꯣꯏ ꯃꯈꯣꯟ ꯊꯣꯛꯇꯕꯒ ꯑꯃ ꯑꯃ
ꯑꯣ ꯀꯇꯔꯟ ꯇꯧꯗ‌‌ꫭꯏꯔꯥ
ꯑꫭ
ꯑꯣ
ꯑꯗꯨꯗꯤ ꯅꯛꯅꯔꯒ ꯀꯥꯞꯅꯕꯗꯣ ꯅꯨꯡꯉꯥꯏꯕ ꯃꯟꯕꯀꯣ ꯃꯩꯇꯩꯅ ꯑꯣꯏꯌꯦ ꯄꯥꯏ ꯕ
ꯑꯁ ꯑ ꯑꯗꯨꯝ
ꯄꯣꯛꯄ ꯌꯥꯏ ꯌꯥꯏ ꯄꯣꯛꯄ ꯌꯥꯏ ꯌꯥꯏꯔꯗꯤ ꯇꯣꯛꯄ ꯌꯥꯏ
ꯃꯣꯏꯒꯤ ꯂꯧꯒꯤ ꯃꯨꯟꯁꯦ ꯆꯠꯂꯒ ꯃꯣꯏꯒꯤ ꯃꯨꯟꯁꯦ
ꯎꯝ ꯑꯁꯤꯁꯤ ꯑꯣ ꯀꯩꯅꯣ ꯈꯨꯟ ꯑꯃ ꯂꯩꯕ ꯃꯊꯛꯇ ꯃꯤ ꯂꯩꯕ꯭ꯔꯥ ꯁꯤꯔꯣꯝꯗ
ꯃꯣꯏꯁꯦ ꯉꯁꯥꯏꯗꯣ ꯃꯣꯏ ꯃꯊꯛꯇ ꯀꯃꯥꯏꯅ
ꯆꯥꯖꯤꯅꯦ ꯆꯖꯤꯅꯦ ꯆꯖꯤꯅꯦ ꯕꯔꯣ ꯑꯩ ꯑꯣꯏꯅ ꯆꯥꯈꯔ꯭ꯦꯅꯦ ꯑꯩ ꯑꯣꯏꯅ ꯆꯥꯈꯔ꯭ꯦ ꯑꯥ ꯃꯣꯏꯗꯣ ꯃꯤ ꯑꯍꯨꯝ ꯑꯣꯏꯔꯝꯃꯦ ꯂꯥꯛꯄ ꯌꯥꯒꯦꯔ
ꯑꯥ ꯊꯗꯕꯁꯨ ꯌꯥꯕꯅꯤꯅ ꯇꯨ ꯂꯥꯛꯈꯔꯦ ꯃꯣꯏ ꯂꯥꯛꯈꯔꯦ ꯑꯩ ꯂꯥꯛꯀꯦꯀꯣ ꯎꯝ ꯑꯩ ꯑꯣꯏꯅ ꯂꯥꯛꯀꯦ
ꯑꯃꯨꯛꯀꯥ ꯑꯃ ꯊꯥꯒꯦꯔꯥ
ꯉꯥꯏꯈꯣꯀꯣ ꯑꯩ ꯏ ꯍꯥꯟꯒꯦ
ꯑꯁ ꯗꯥꯎꯗꯤ
ꯑꯣꯏ ꯑꯗꯨꯅꯦ ꯑꯁ ꯃꯥ ꯗꯥꯎ ꯌꯥꯝ ꯐꯩꯅꯦ
ꯑꯩꯒꯤ ꯀꯩꯅꯣꯝꯃꯗꯣ ꯗꯥꯎꯗꯣ ꯑꯁ ꯍꯧꯖꯤꯛꯀꯤꯗꯨꯗꯤ
ꯏꯁ ꯑꯩꯗꯨ ꯅꯪ ꯁꯤꯔꯅꯤ ꯈꯜꯂꯤꯅꯤꯅꯦ
ꯑꯩꯁꯨ ꯑꯩꯁꯨ ꯑꯩ ꯁꯤꯔꯥꯅꯤ ꯈꯟꯕꯅꯤ ꯑꯥ
ꯍꯣꯏ
ꯑꯗꯣꯝꯗ ꯑꯃꯁꯨ ꯄꯨꯕꯩꯗꯣ ꯕꯦꯔꯥꯅꯤꯍꯦ ꯃꯣꯏꯁꯨ ꯑꯗꯨ ꯁꯣꯏꯈꯕꯅꯤꯅꯦ ꯑꯩꯅ ꯀꯥꯞꯄꯀꯥꯟꯗ ꯁꯤꯒꯤꯗꯣ
ꯎꯝ ꯀꯥꯞꯄꯗꯤ ꯀꯥꯞꯈ꯭ꯔꯕꯅꯦ ꯑꯗꯣ ꯑꯃꯐꯥꯎ ꯁꯤꯗꯕꯀꯣ
ꯑꯗꯨ ꯀꯥꯞꯂꯒ ꯃꯣꯏꯗꯣ ꯊꯣꯛꯄ ꯉꯝꯗ꯭ꯔ ꯃꯥꯜꯂꯦ ꯎꯔꯦ ꯎꯔꯦ ꯎꯔꯦ ꯎꯔꯦ
ꯍꯣꯏ ꯃꯅꯤꯡꯗ ꯂꯩꯌꯦ ꯁꯤ
ꯑꯥ ꯑꯥ ꯃꯗꯨ ꯔꯣꯇꯦꯠ ꯇꯧꯕ ꯉꯝꯗ꯭ꯔꯦ ꯃꯗꯨ
ꯉꯁꯤꯁꯨ ꯀꯥꯞꯄꯤꯅꯦ
ꯎꯝ ꯁꯤꯔꯣ
ꯎꯁ ꯗꯥꯎꯗꯤꯀꯣ
ꯑꯗꯣ ꯃꯤ ꯑꯍꯨꯝꯗꯣ ꯂꯣꯏ ꯍꯤꯡꯈꯔ꯭ꯤꯕ
ꯍꯣꯏ ꯂꯣꯏꯝ ꯍꯤꯡꯒ꯭ꯔꯦ ꯍꯣꯏ ꯃꯣꯏ ꯃꯗꯥꯎ ꯌꯥꯝ ꯐꯩꯌꯦ
ꯉꯥꯏꯌꯨꯀꯣ ꯌꯨꯝ ꯃꯅꯨꯡꯗꯒꯨꯝꯕ ꯆꯡꯉꯒꯦ
ꯍꯟꯗꯛ ꯀꯌꯥꯃꯨꯛ ꯐꯕꯔꯣ
ꯆꯠꯂꯦ ꯆꯠꯂꯥ ꯐꯕꯖꯥꯠꯂꯥꯕꯥ ꯃꯁꯦ ꯁꯤꯔꯦꯀꯣ ꯑꯃꯗꯤ
ꯑꯃꯗꯤ ꯁꯤꯔꯦ ꯑꯇꯣꯞꯄꯗꯤ ꯍꯤꯡꯂꯤ ꯃꯣꯏ ꯃꯣꯏꯗꯣ ꯃꯤ ꯑꯍꯨꯝ ꯑꯍꯨꯝ ꯂꯣꯏꯅꯃꯛ ꯂꯩꯌꯦꯀꯣ ꯌꯨꯝ ꯃꯅꯨꯡꯗ ꯂꯣꯏꯅꯃꯛ ꯂꯩꯌꯦ
ꯑꯗꯨ ꯑꯍꯨꯝ ꯑꯍꯨꯝꯒꯤ ꯅꯨꯄꯥꯗꯣ ꯆꯪꯒꯤꯗꯣꯏꯔ ꯃꯅꯨꯡꯗ
ꯑꯣ
ꯑꯣ ꯎꯔꯦ ꯎꯔꯦ ꯑꯩ
ꯑꯃꯗꯨ ꯎꯕ꯭ꯔꯥ
ꯂꯝꯕꯤꯗ ꯑꯗꯥ ꯀꯥꯐꯝꯗ ꯂꯩꯕꯅꯤꯅꯀꯣ ꯑꯉꯣꯟꯗ ꯌꯦꯡꯉ ꯂꯩ
ꯍꯣꯏ ꯍꯣꯏ ꯃꯥ ꯆꯥꯠꯈꯔꯦ
ꯎꯝ ꯍꯝ ꯑꯣ ꯀꯥꯏꯗꯅꯣ ꯑꯣ ꯁꯤꯗ ꯂꯩ ꯗꯨꯀꯥꯟ ꯂꯩ ꯂꯩ ꯂꯩꯒꯟꯗꯥꯏꯅꯦ ꯗꯨꯀꯥꯟ ꯂꯩꯀꯥꯟꯗꯥꯏꯅꯦ ꯑꯗꯨ ꯃꯅꯥꯛꯇ ꯃꯣꯏ ꯀꯩꯅꯣꯝ ꯇꯧꯔ ꯂꯩꯅꯦꯕ ꯑꯃ ꯁꯨꯗꯣꯛ ꯆꯥꯕꯅꯦꯕ ꯁꯤꯒꯦꯔ ꯍꯤꯡꯒꯦꯔ ꯑꯗꯨꯝ
ꯄ꯭ꯔꯣ ꯑꯩꯅ ꯈꯔ ꯂꯦꯠ ꯑꯣꯏꯈ꯭ꯔꯅꯦ ꯀꯣ ꯑꯩꯩꯅ ꯀꯩꯌꯥꯝ ꯊꯦꯡꯈ꯭ꯔꯒꯦ ꯑꯗꯨꯕꯨ
ꯎꯝ ꯃꯥꯁꯨ ꯐꯖꯅ ꯂꯡꯉꯛꯏꯌꯦ
ꯍꯣꯏ
ꯅꯩꯔꯦ ꯅꯩꯔꯦ
ꯍꯜꯂꯣ
ꯎꯝ
ꯑꯁ ꯑꯩꯖꯦ ꯍꯩꯃꯟꯒꯔꯦ